ꯑꯥꯎ ꯇꯥꯏ ꯇꯥꯏꯌꯦ
ꯇꯕ꯭ꯔꯣ
ꯆꯥꯛ ꯊꯣꯡꯉꯝꯃꯤꯅꯤꯗ
ꯌꯦꯟꯁꯥꯡ ꯊꯣꯡꯉꯤ
ꯅꯪꯗꯤ ꯀꯩꯗꯧꯔꯝꯃꯤꯅꯣ ꯉꯁꯥꯏ ꯑꯌꯨꯛꯀꯤ ꯍꯋꯥꯏ ꯀꯪꯇꯛ ꯊꯣꯡꯕ ꯌꯥꯝ ꯂꯩꯔꯝꯃꯦ
ꯎꯝ
ꯗꯨꯁꯥꯍꯜꯂ ꯊꯣꯛꯑꯦ ꯏꯟꯁꯥꯡ ꯊꯣꯡꯅ ꯀꯅꯥꯝ ꯆꯥꯡꯅꯤꯡꯗꯦ ꯑꯩ ꯆꯥꯛ ꯌꯥꯝ ꯆꯥꯅꯤꯡꯗꯦ ꯑꯗꯒꯤ ꯑꯩꯏꯅꯅꯥꯎꯁꯨ ꯗꯥꯏꯇꯤꯡ ꯇꯧꯔꯤ ꯁꯥꯟꯅꯕꯒꯤ ꯑꯗꯒꯤꯗꯤ ꯑꯩꯈꯣꯏꯃꯁꯨ ꯆꯥꯛ ꯌꯥꯝ ꯆꯥꯅꯤꯡꯗꯦ ꯍꯥꯏ ꯑꯗꯨꯗꯤ ꯃꯣꯏ ꯑꯅꯤꯈꯛꯇꯪ ꯉꯥꯏꯔ ꯆꯥꯛ ꯈꯔ ꯆꯥꯅꯤꯡꯉꯤꯁꯦ ꯑꯗꯨꯅ ꯉꯁꯥꯏ ꯆꯤꯟꯖꯥꯡ ꯌꯥꯝ ꯂꯩꯔꯝꯃꯦ ꯑꯗꯨ ꯊꯣꯡꯗꯣꯛꯄꯤꯔꯦ ꯁꯥꯖꯟꯕꯤꯔꯦ
ꯎꯝ ꯑꯗꯨ ꯂꯣꯏꯁꯜꯂꯦꯕ ꯀꯥꯏꯗꯒꯤ ꯋꯥꯔꯦ ꯀꯩꯅꯣ ꯑꯁ
ꯋꯥꯔ‌ꯦ ꯅꯪꯗꯤ ꯍꯤꯞꯄꯤ
ꯍꯧꯖꯤꯛꯇ ꯍꯦꯞꯛꯇ ꯉꯥꯏꯔꯤꯗ ꯉꯁꯥꯏꯗꯒꯤ ꯃꯄꯥꯟꯗ ꯀꯣꯏꯆꯠ ꯆꯠꯂꯨꯏꯅꯦ ꯑꯩ
ꯎꯝ ꯉ ꯊꯈꯩꯗꯅꯦ ꯆꯠꯂꯤ ꯅꯠꯇꯦꯃꯤꯅ ꯐꯝꯍꯜꯂ ꯅꯠꯇ꯭ꯔꯥ
ꯊꯕꯛ ꯂꯩꯗꯅ ꯆꯠꯂꯤꯅꯤꯅꯦ ꯃꯄꯥꯟꯗꯥ
ꯑꯣ ꯑꯩꯅ ꯉꯁꯥꯏ ꯇꯨꯁꯟꯇ ꯂꯣꯏꯁꯜꯂꯦ ꯑꯗꯩ ꯑꯩꯅ ꯃꯥꯁꯦ ꯇꯣꯛꯑꯦ
ꯎꯝ
ꯑꯗꯒꯤ ꯆꯥꯛ ꯊꯣꯡꯕ ꯑꯃꯨꯛ ꯆꯪꯉꯛꯑꯦ
ꯎꯝ
ꯈꯨꯠꯖꯤꯖꯨ ꯅꯥꯕ ꯐꯠ ꯍꯦꯟꯖꯜꯂꯛꯏ ꯍꯧꯖꯤꯛ ꯄꯥꯏꯁꯟꯕ ꯀꯥꯟꯁꯨ ꯁꯤ ꯀꯩꯅꯣ ꯈꯪꯗꯤ
ꯅꯥꯏ ꯍꯥꯏꯔꯣ
ꯍꯣꯏ ꯑꯩ ꯉꯁꯥꯏ ꯅꯉꯣꯟ ꯅꯣꯏꯗ ꯈꯨꯠꯅꯥꯏ ꯍꯥꯏꯕ ꯑꯗꯣꯝ ꯅꯠꯇꯦ ꯅꯠꯇꯦ ꯁꯤꯒꯤ ꯁꯤꯡꯂꯤ ꯈꯨꯅꯝꯒꯤꯅꯦ ꯈꯨꯅꯤꯡꯗꯧꯒ ꯈꯨꯌꯥꯏꯒꯤ ꯀꯥꯔꯛ ꯇꯤꯅꯦ ꯔꯥꯏꯠ ꯁꯥꯠꯀꯤꯖꯦ ꯁꯤ ꯈꯨꯅꯝ ꯁꯤ ꯁꯤꯡꯂꯤ ꯑꯃ ꯑꯇꯤꯡꯕ ꯑꯃ ꯌꯥꯎꯋꯦꯕ ꯈꯨꯠꯁꯨ ꯇꯥꯁꯟꯕ ꯃꯇꯝꯗ ꯅꯥꯑꯦꯕ ꯌꯥꯝ
ꯁꯦꯂꯔ ꯂꯩꯕꯩ ꯑꯣꯏꯖꯥꯠꯂꯣ
ꯅꯠꯇꯦ ꯈꯪꯗꯦ ꯉꯥꯍꯥꯟꯒꯩ ꯇꯧꯕꯗꯤ ꯉꯁꯤ ꯈꯛꯇ ꯉꯁꯥꯏ ꯑꯌꯨꯛꯇꯩ ꯇꯧꯔꯛꯏꯅꯦ
ꯀꯔꯤꯒꯤ ꯒꯥꯔꯤ ꯊꯧꯗ꯭ꯔꯤꯀꯥꯟꯗꯩ ꯇꯧꯔꯛꯑꯕꯣ
ꯑ ꯇꯧꯔꯦꯕ ꯌꯥꯎꯍꯧꯕꯗ ꯇꯧꯔꯦꯕꯁꯦ ꯃꯦꯠꯄꯗꯗꯤ ꯀꯦꯝ ꯅꯥꯗꯦꯕ ꯑꯣ ꯑꯗꯨ ꯈꯨꯠꯁꯦ ꯇꯥꯁꯜꯂꯒ ꯄꯥꯏꯁꯟꯀꯗꯕ ꯄꯣꯠ ꯑꯃ ꯄꯥꯏꯕꯩ ꯇꯧꯇꯧꯒꯦꯕ ꯃꯨꯛꯀꯦꯕ ꯈꯔ ꯅꯥꯏꯌꯦ
ꯎꯝ ꯁꯤꯡꯂꯤ ꯊꯨꯞꯄꯩ ꯇꯥꯏꯞꯇ ꯇꯧꯋꯤ ꯑꯣꯏꯔꯝꯃꯅꯤ ꯑꯗꯨꯗꯤ
ꯑꯗꯨꯅꯦ ꯑꯩ ꯁꯤꯡꯂꯤ ꯂꯣꯟꯖꯟꯅꯕ ꯌꯥꯎꯔꯕ ꯈꯪꯗꯦꯅꯦ ꯆꯦꯡ ꯆꯥꯝꯕꯒꯤ ꯆꯦꯡ ꯆꯥꯝꯕ ꯄꯥꯏꯁꯟꯕꯗꯣ ꯑꯗꯨꯕꯨꯛ ꯅꯥꯔꯦ ꯊꯥꯅꯩꯅꯦ ꯆꯦꯡ ꯆꯥꯝꯕꯒꯤ ꯆꯦꯡ ꯄꯥꯏꯁꯜꯂꯒ ꯆꯥꯝꯕꯗꯣ ꯑꯗꯨꯕꯨꯛ ꯅꯥꯏꯌꯦꯕ
ꯑꯗꯨꯕꯨꯛ ꯅꯥꯔꯗꯤ ꯕꯦꯔꯥ ꯀꯥꯗ꯭ꯔꯣ
ꯑꯥꯎ ꯑꯗꯨꯅꯦ
ꯑꯗꯨꯗꯤ ꯄꯦꯟ ꯄꯥꯏꯔꯒ ꯏꯕ ꯌꯥꯒꯤꯗ꯭ꯔꯥ
ꯎꯝ ꯉꯁꯥꯏ ꯃꯥꯔꯀꯔ ꯑꯉꯥꯡ ꯀꯣꯏꯁꯟ ꯄꯤꯕ ꯌꯥꯗ꯭ꯔꯤꯅꯦ ꯄꯥꯏꯕ ꯀꯣꯏꯁꯟ ꯑꯍꯨꯝꯈꯛ ꯏꯔꯦ ꯑꯇꯩꯗꯤ ꯑꯩ ꯆꯤꯟ ꯇꯝ ꯇꯝ ꯍꯥꯏꯔꯦ ꯑꯗꯩ ꯑꯗꯨꯝ ꯄꯨꯡ ꯇꯥꯥꯁꯜꯂꯛꯑꯦ
ꯎꯝ
ꯑꯩꯁꯤ ꯃꯟꯗꯦꯗꯩ ꯐꯖꯅ ꯄꯤꯔꯒꯦ ꯅꯠꯇꯗꯤ ꯌꯥꯔꯔꯣꯏ ꯁꯤ ꯈꯨꯠꯁꯦ ꯍꯦꯟꯖꯟꯒꯤ ꯇꯥꯔꯦꯅ ꯇꯧꯔꯦ
ꯂꯦꯡꯕꯤ ꯁꯥꯟꯅꯧ
ꯂꯦꯡꯉꯤ ꯈꯥꯟꯗ ꯕꯦꯔꯥ ꯀꯥꯔꯦꯕ ꯈꯨꯠꯁꯦ ꯌꯥꯗ꯭ꯔꯦꯕ ꯖꯥꯠ ꯖꯥꯠꯅꯤꯀꯣ ꯑꯩꯅ ꯇꯧꯈꯠꯂꯛꯏꯁꯦ ꯑꯩꯉꯣꯟꯁꯤꯗ ꯇꯧꯈꯠꯂꯩ ꯇꯨꯃꯕꯒ ꯈꯨꯠꯀ ꯀꯩ ꯂꯩꯅꯒꯦ
ꯇꯨꯝꯕꯗ ꯅꯈꯨꯨꯠꯇꯣ ꯅꯜꯂꯒ ꯇꯨꯡꯉꯨꯕꯒ ꯂꯩꯕ꯭ꯔꯕ
ꯅꯟꯗꯦ ꯑꯩꯗꯤ ꯈꯨꯨꯠ ꯁꯨꯅꯟ ꯅꯟꯗꯦ
ꯈꯨꯠ ꯁꯨꯅꯟ ꯅꯟꯗꯕ
ꯑꯎ ꯉꯛ ꯉꯛꯅ ꯅꯟꯕꯅ ꯅꯟꯕꯅꯤ ꯉꯛ ꯅꯟꯕꯅ ꯅꯟꯕꯅꯤ ꯈꯨꯠꯇꯤ ꯁꯨꯡꯅꯟ ꯅꯟꯗꯦꯍꯦ
ꯑꯩꯗꯤ ꯈꯨꯠꯁꯨ ꯑꯗꯨꯝ ꯅꯟꯖꯜꯂ ꯇꯨꯝꯃꯤ ꯈꯨꯠꯀꯗꯤ ꯁꯨꯛꯂꯦꯡ ꯂꯦꯡꯉꯝꯗꯕꯒ ꯌꯥꯎꯖꯥꯅꯦ ꯆꯦꯞꯄꯒ ꯑꯗꯨꯝ ꯇꯨꯝꯈꯤꯕꯗ
ꯑꯥꯎ ꯑꯩꯅꯅꯦ ꯑꯗꯨꯃꯥꯏꯅ ꯇꯨꯝꯕꯗ ꯀꯩꯗꯧꯏ ꯈꯪꯕ꯭ꯔꯥ ꯈꯣꯡꯗ ꯆꯦꯠꯄ ꯇꯨꯝꯕꯗꯅꯦ ꯈꯣꯡ ꯅꯥ ꯃꯈꯥ ꯊꯝꯕ ꯈꯣꯡꯖꯦ ꯑꯗꯨꯝ ꯆꯞꯁꯤꯜꯂꯛꯑꯗꯤꯅꯦ ꯑꯈꯣꯏꯒꯤ ꯄꯪꯗꯕꯅꯦ ꯍꯥꯏꯗ ꯁꯣꯖꯤꯡ ꯍꯥꯏꯕ ꯍꯥꯏꯗꯕꯈꯔ ꯈꯪꯗꯦ ꯑ ꯀꯩꯅꯣꯝ ꯇꯧꯔ ꯂꯩꯌꯦꯕ ꯌꯦꯡ ꯍꯦ ꯑꯗꯨꯗꯨꯅꯗꯤ ꯑꯥꯎ ꯁꯨꯛꯉꯝ ꯉꯝꯗꯕꯤ ꯑꯗꯨꯁꯨ ꯌꯥꯝ ꯇꯣꯏꯅ ꯇꯧꯋꯦ ꯇꯨꯝꯕꯗ
ꯎꯝ
ꯑꯗꯨ ꯈꯨꯠꯇ ꯇꯧꯕ ꯌꯥꯎꯔꯕ ꯕꯅꯦ ꯍꯥꯏꯗꯤ ꯑꯁ ꯍꯧꯒꯠꯂꯛꯄꯗ ꯀꯌꯥꯝ ꯋꯥꯏ ꯈꯪꯕ꯭ꯔꯥ ꯂꯦꯡꯕ ꯋꯦꯠ ꯉꯝꯗꯕ ꯍꯥꯏꯁꯦ ꯄꯪꯊꯒꯤꯈꯤꯕꯗꯨꯗ
ꯑꯈꯨꯠꯇꯗꯤ ꯀꯌꯥ ꯇꯧꯗꯦ ꯑꯗꯨ ꯈꯣꯡꯕꯗꯁꯨ ꯌꯥꯝ ꯇꯧꯋꯦ ꯑꯗꯨ ꯊꯕꯛꯇꯣꯛꯑꯦ ꯖꯒꯠ ꯀꯤ ꯂꯥꯏ ꯁꯨ ꯆꯣꯂꯦꯗꯨꯅꯤ ꯑꯩꯖꯨ ꯇꯨꯝꯃꯤ
ꯂꯣꯡꯉ ꯇꯨꯝꯕꯁꯦ ꯋꯥꯏꯑꯦꯕ ꯑꯩꯉꯣꯟꯗ
ꯎꯝ ꯑꯩꯁꯨ ꯋꯥꯏ ꯑ ꯆꯦꯄꯗꯨ ꯀꯣꯝ ꯅ ꯆꯦꯞ ꯀꯅꯤ ꯀꯅꯣꯝꯗ ꯍꯥ ꯑꯧ ꯑꯥꯎ ꯔꯥꯏꯠ ꯁꯥꯏꯠ ꯂꯣꯝꯗ ꯌꯥꯝ ꯆꯤꯛꯀꯜꯂꯦꯕ ꯑꯗꯨꯅ ꯔꯥꯏꯠ ꯁꯥꯏꯠꯀꯤ ꯈꯣꯡ ꯌꯥꯝ ꯁꯤꯊꯔꯛꯑꯦꯕ ꯌꯥꯝ ꯁꯤꯊꯒꯜꯂꯦꯕ ꯑꯗꯨꯝ ꯅꯟꯖꯟꯕ ꯌꯥꯝ ꯄꯪꯖꯟ ꯒꯟꯕꯗꯣ ꯑꯣꯏꯌꯦꯕ ꯑꯩꯗꯤ ꯉꯥꯛꯇ ꯌꯥꯝ ꯆꯦꯞꯄꯦꯕ
ꯍꯥꯏꯗꯤ ꯑꯗꯣꯝ ꯅꯥ ꯀꯟꯅ ꯆꯦꯠꯄ ꯅꯨꯡꯉꯥꯏꯕꯅꯦ
ꯍꯣꯏ ꯔꯥꯏꯠꯇꯅ ꯆꯦꯞꯄꯤꯅꯦꯕ ꯍꯣꯏ ꯑꯗꯨ ꯈꯨꯠꯁꯦ ꯅꯥꯏꯌꯦꯀꯣ ꯍꯧꯖꯤꯛ ꯑꯩꯁꯦꯁꯤꯡꯂꯤꯗꯤ ꯌꯥꯗꯦꯀꯣ ꯄꯦꯔ ꯅꯤꯀꯣꯁꯦ
ꯅꯣꯏ ꯃꯥꯔꯣ
ꯍꯥꯥ
ꯅꯣꯏ ꯃꯥꯔꯣ
ꯅꯠꯇꯦꯍꯦ ꯈꯣꯏ ꯃꯥꯗꯦ ꯑꯩꯅꯦ ꯑꯩꯈꯨꯠꯁꯤ ꯕꯦꯔꯥ ꯀꯥꯔꯤ ꯌꯥꯗꯦꯀꯣ ꯍꯥꯏꯕ ꯍꯧꯖꯤꯛ
ꯎꯝ ꯂꯥꯏꯌꯦꯡꯊꯣꯛꯑꯣ ꯑꯗꯣ
ꯑꯁ ꯑꯩ ꯂꯥꯏꯌꯦꯡꯗꯧꯕ ꯂꯥꯏꯌꯦꯡꯗꯧꯕ ꯉꯥꯛꯇ ꯉꯥꯏꯔꯦ
ꯈꯒꯠ ꯂꯥꯏꯌꯦꯡꯊꯣꯛꯑꯣ ꯅꯪ ꯄꯩꯁꯥ ꯇꯥꯜꯂꯤ ꯀꯩꯗ
ꯑꯈꯣꯏ ꯅꯨꯡ ꯅꯨꯡꯖꯪ ꯁꯨ ꯌꯥꯎꯁꯜꯂꯛꯄꯤꯅꯦꯉꯣ ꯅꯨꯡꯁꯡ ꯌꯥꯎꯁꯟꯂꯛꯄꯤꯅꯦꯕꯣ ꯅꯕꯤ ꯅꯨꯡꯁꯡ
ꯁꯪ ꯀꯃꯥꯏꯅ ꯂꯩꯔꯤꯕꯑꯗꯨꯅ
ꯈꯪꯗꯦ ꯑꯩ ꯌꯥꯗꯦꯀꯣ ꯑꯩ ꯑꯩ ꯕꯦꯔꯥ ꯉꯥꯛꯇꯅꯦ ꯑꯩ ꯏꯁꯥꯗ ꯂꯩ ꯔꯤ ꯃꯌꯥꯝꯁꯦ ꯏꯕꯦꯝꯃꯥ
ꯀꯩꯅꯣ ꯍꯥꯏꯁꯤꯕꯣ ꯅꯪꯕꯨ ꯀꯩꯅꯣ ꯆꯪꯕꯗ ꯐꯣꯟ ꯄꯨꯁꯟꯕ꯭ꯔꯅꯦ
ꯀꯔꯤꯝ ꯄꯨꯁꯤꯟꯗꯤꯌꯦ
ꯑꯗꯨꯒ ꯀꯃꯥꯏꯅ ꯑꯩꯈꯣꯏꯗꯧꯅ ꯀꯨꯏꯅ ꯆꯪꯕꯁꯨ ꯅꯠꯇꯕ
ꯈꯪꯗꯦꯍꯦ ꯑꯩ ꯌꯥꯗꯦꯍꯦ ꯅꯨꯡꯖꯪ ꯑꯩ ꯅꯨꯡꯖꯪ ꯏꯃꯥꯏ ꯄꯦꯝꯃꯥ ꯕꯦꯔꯥ ꯀꯥꯖꯅꯤ ꯑꯩ ꯈꯍꯥꯟ ꯅꯨꯃꯤꯠ ꯅꯤꯅꯤꯃꯨꯛ ꯇꯧꯋꯦ ꯑꯩ ꯅꯨꯡꯖꯡ ꯀꯩꯅꯣ ꯇꯧꯕꯗꯣ ꯑꯗꯨꯏꯁꯨ ꯍꯤꯟꯖꯥꯡ ꯑꯗ ꯃꯍꯤ ꯃꯅꯥꯏ ꯌꯥꯝ ꯆꯥꯗꯕ ꯑꯩꯁꯦ ꯎꯝ ꯃꯥꯅꯦ ꯑꯁ ꯑꯩ ꯄꯨꯡ ꯈꯥꯏꯃꯨꯛ ꯐꯝꯒꯠꯂꯛꯑꯕꯅꯤ ꯍꯦꯟꯅ ꯐꯝꯒꯠꯂꯛꯑꯕꯅꯤ ꯀꯩꯅꯣ ꯈꯣꯡ ꯍꯥꯖꯤꯡ ꯍꯧꯔꯥ ꯊꯣꯛꯂꯛꯏꯅꯦ ꯕꯦꯝꯃꯥ ꯑꯩ
ꯀꯩꯒꯤꯅꯣ ꯀꯔꯝ ꯀꯥꯟꯗꯒꯤ ꯂꯩꯔꯤꯅꯣ ꯅꯪꯅ ꯏꯕꯦꯝꯃ
ꯑꯩꯁꯦ ꯀꯝ ꯀꯥꯟꯅ ꯂꯩꯅꯣ ꯍꯥꯏ ꯃꯇꯝꯗꯅꯦ ꯎꯝ ꯁꯤꯁꯦ ꯀ꯭ꯂꯥꯁ ꯇꯨꯌꯦꯜꯕ ꯂꯣꯏꯔꯛꯄ ꯁ꯭ꯋꯥꯏꯗꯒꯤ ꯃꯥꯜꯂꯦ ꯑꯩ ꯁꯨꯝ ꯈꯟꯕꯗ
ꯎꯝ
ꯑꯗꯨꯝ ꯌꯥꯝ ꯇꯣꯏꯅ ꯇꯧꯗꯦꯕ ꯃꯔꯛ ꯃꯔꯛꯇꯅꯦ ꯀꯩꯅꯣ ꯇꯧꯋꯦꯕ ꯑꯃꯨꯛꯃꯨꯛ ꯇꯧꯔꯛꯄꯗ ꯌꯥꯝ ꯑꯁ ꯈꯪꯗꯦ ꯑꯩ ꯄꯦꯜꯂꯦ
ꯕꯦꯔꯥ ꯀꯥꯏ ꯑꯗꯨꯗꯤ
ꯕꯦꯔꯥ ꯉꯥꯛꯇꯅꯤꯍꯦ ꯑꯩ ꯍꯧꯖꯤꯛ ꯂꯩ ꯏꯁꯥꯖꯦ
ꯑꯗꯨꯗꯤ ꯕꯦꯔꯥ ꯀꯥꯔꯦ ꯅꯪꯉꯣꯟꯗ ꯈꯔꯗꯤ ꯋꯥꯠꯂꯦ ꯋꯥꯠꯄ ꯈꯔꯗꯤ ꯂꯩꯔꯦ
ꯌꯥꯝꯂꯩꯥ ꯌꯥꯝ ꯋꯥꯠꯂꯦ
ꯌꯥꯝ ꯋꯥꯠꯂꯦ ꯑꯗꯨꯅ ꯈꯔ ꯆꯥꯁꯤꯜꯂꯨ
ꯑꯗꯨꯗꯩꯩ ꯏꯪꯊꯝꯊꯥ ꯑꯣꯏꯔꯒꯅ ꯈꯨꯠꯁꯦ ꯀꯩꯗꯧꯅꯤ ꯈꯪꯕ꯭ꯔꯥ ꯃꯆ ꯃꯆꯨꯞ ꯁꯨꯞꯄ ꯀꯥꯟꯗ ꯀꯨꯔꯣꯟ ꯍꯨꯕ꯭ꯔꯁꯨ ꯍꯨꯗꯥ ꯀꯩꯅꯣꯝ ꯇꯧꯕꯤꯗꯣ ꯇꯧꯗꯣꯏꯅꯤ ꯑꯧ ꯍꯥꯥꯎ ꯍꯟꯅꯕꯤ ꯑꫭꯟꯗꯨꯏꯕ ꯍꯟꯅꯕꯤ ꯈꯣꯡ ꯍꯟꯅꯕꯤ ꯈꯨ ꯑꯣꯏꯗꯣꯏꯕ
ꯍꯧꯖꯤꯛ ꯀꯥꯂꯦꯟꯗꯕꯨꯛ ꯇꯧꯋꯦ ꯑꯗꯨꯗꯣ ꯍꯧꯖꯤꯛ ꯑꯗ ꯃꯁꯨꯞ ꯃꯁꯨꯞ ꯁꯨꯞꯄ ꯀꯥꯂꯦꯟꯗ ꯐꯥꯎ ꯇꯧꯋꯦ
ꯀꯥꯂꯦꯟꯗꯕ ꯐꯥꯎ ꯇꯧꯔꯕ
ꯑꯧ ꯇꯧꯋꯦꯕ ꯀꯥꯂꯦꯟꯇ
ꯇꯧꯍꯟꯒꯅꯨ ꯂꯣꯁꯟ ꯇꯩꯌꯣ
ꯀꯩꯅꫭ ꯇꯩꯔꯤꯅꯦ ꯈꯨꯠꯇꯣ ꯑꯗꯣ ꯈꯨꯠꯁꯦ ꯍꯨꯃꯥꯡꯗꯤ ꯑꯗꯨꯝ ꯊꯣꯛꯏꯅꯦꯕ ꯈꯨꯄꯥꯛꯞ ꯃꯌꯥꯁꯦ ꯈꯪꯕ꯭ꯔꯥ ꯍꯨꯃꯥꯡ ꯌꯥꯝ ꯗ꯭ꯔꯥꯏ ꯑꯣꯏꯕ ꯈꯨꯠꯁꯨ ꯅꯠꯇꯦꯕ ꯑꯗ ꯀꯃꯥꯏꯅ ꯇꯧꯔꯤꯅꯣ ꯈꯪꯗꯦ ꯍꯥꯏꯕ
ꯑꯩꯗꯤ ꯑꯩꯒꯤꯗꯤ ꯗ꯭ꯔꯥꯏ ꯌꯥꯝ ꯑꯣꯏꯕꯅꯦ ꯑꯩꯉꯣꯟꯗ ꯁꯨꯛꯀꯗꯕꯅꯦ
ꯌꯥꯝ ꯀꯟꯅ ꯗ꯭ꯔꯥꯏ ꯑꯣꯏꯗꯅ ꯇꯧꯕ ꯅꯠꯇꯦꯕ ꯑꯗꯨꯝ ꯑꯣ ꯍꯨꯃꯥꯡ ꯌꯥꯝ ꯁꯧꯒꯠꯂꯤꯅꯤ ꯀꯩꯅꯣ ꯇꯧꯔꯤꯅꯦꯕ ꯑꯗꯩ ꯈꯣꯡꯕꯥꯞ ꯃꯌꯥꯒꯁꯦ ꯍꯨꯃꯡ ꯌꯥꯝ ꯊꯣꯛꯏꯅꯦ ꯍꯥꯏꯕ ꯁꯦꯟꯗꯟ ꯉꯥꯡꯇꯥꯡ ꯇꯣꯡꯕꯅ ꯄꯨꯟꯆꯣꯠ ꯆꯣꯠꯁꯤꯅꯤ ꯍꯥꯏꯕ ꯀꯥꯂꯦꯟꯒꯁꯦ꯫ ꯑꯗꯣ ꯀꯃꯥꯏꯅ ꯇꯧꯔꯤꯅꯣ ꯈꯪꯗꯦ ꯍꯥꯏꯕ ꯀꯨꯔꯣꯟ ꯍꯣꯔꯤ ꯍꯣꯔꯤ ꯇꯧꯋꯦ ꯍꯧꯖꯤꯛ
ꯑꯩ ꯅꯪ ꯋꯥꯠꯄ ꯑꯝꯗꯤ ꯌꯥꯎꯔꯝꯃꯅꯤ ꯍꯥꯏꯁꯤꯅꯦ
ꯋꯥꯠꯂꯦ ꯀꯩ ꯚꯤꯇꯥꯃꯤꯟꯅꯅꯣ ꯈꯪꯗꯦ ꯚꯤꯇꯥꯃꯤꯟ ꯑꯃ ꯋꯥꯠꯂꯦ ꯑꯩꯉꯣꯟꯗ ꯑꯋꯥꯠꯄ ꯑꯃꯗꯤ ꯂꯩ
ꯃꯜꯇꯤꯚꯤꯇꯥꯃꯤꯟ ꯆꯥꯔꯣ ꯑꯗꯨ ꯑꯣꯏꯗꯤ ꯂꯣꯏ ꯐꯪꯉꯗꯝꯅꯦ
ꯑꯥ ꯃꯜꯇꯤ ꯑꫭ ꯑꯗꯨ ꯑꯃ ꯆꯥꯔꯗꯨꯕꯅꯦ ꯃꯜꯇꯤꯚꯤꯇꯥꯃꯤꯟ
ꯃꯜꯇꯤꯚꯤꯇꯥꯃꯤꯟꯗꯨꯃ ꯆꯥꯔꯣ ꯑꯗꯨ ꯑꯣꯏꯔꯗꯤ ꯐꯪꯉꯅꯤꯗꯅ ꯂꯣꯏꯅ ꯚꯤꯇꯥꯃꯤꯟ ꯃꯌꯥꯝꯗꯣ ꯅꯪꯅ ꯍꯩ ꯃꯌꯥꯝ ꯌꯥꯥꯗ꯭ꯔꯁꯨ
ꯎꯝ꯫
ꯑꯗꯨꯒꯤ ꯒꯨꯂꯤꯗꯨꯃ ꯆꯥꯕꯗ ꯑꯗꯨꯝ ꯌꯥꯔꯅꯤ
ꯌꯥꯅꯤ ꯑꯩ ꯈꯜꯂꯤ ꯑꯗꯨꯝ ꯃꯥ ꯑꯃ ꯆꯥꯕꯒꯤꯅ ꯃꯥꯥꯏꯁꯤꯁꯨ ꯌꯦꯡꯅꯤꯡꯉꯤ ꯃꯥꯥꯏꯒꯤꯁꯨ ꯌꯦꯡꯅꯤꯡꯉꯤ ꯑꯃꯁꯨ ꯌꯦꯡꯅꯤꯡꯏ
ꯅꯪꯗꯤ ꯐꯥꯏꯕꯔ ꯌꯥꯎꯕ ꯌꯥꯝ ꯆꯥꯗ꯭ꯔꯗꯤ ꯌꯥꯔꯔꯣꯏ
ꯎꯝ ꯌꯥꯔꯔꫭꯏ
ꯅꯪꯒꯤ ꯀꯦꯁꯇꯣ ꯂꯨꯔꯛꯑꯅꯦꯕ
ꯑꯂꯨꯔꯥꯅꯤ ꯑꯗꯩ ꯃꯤꯠꯁꯤꯁꯨ ꯍꯧꯖꯤꯛꯀꯥꯟ ꯑꯔꯥꯞꯄ ꯎꯗꯕꯤꯅꯤꯅ ꯇꯧꯈꯠꯂꯛꯏꯁꯦ
ꯅꯪ ꯑꯃꯨꯛ ꯌꯦꯡꯗ ꯌꯥꯔꯔꯣꯏ ꯃꯤꯠꯇꯨ
ꯑꯩꯃꯤꯠꯁꯦ ꯏꯁꯄꯦꯛ ꯎꯞꯄꯗꯤ ꯌꯥꯝ ꯇꯜꯂꯦꯕ ꯌꯥꯝ ꯍꯩꯇꯦꯕ ꯅꯥꯈꯥꯡꯁꯦ ꯃꯔꯦꯡ ꯃꯔꯦꯡ ꯌꯥꯝ ꯆꯠꯂꯦꯕꯀꯣ ꯑꯗꯨꯅ ꯆꯨꯝ ꯆꯤꯟꯖꯥꯛꯇ ꯃꯤꯠꯁꯦ ꯈꯛꯇꯪ ꯅꯧꯔꯤꯉꯩꯗ ꯌꯦꯡꯊꯣꯛꯍꯧꯔꯒ ꯆꯤꯟꯖꯥꯛꯇ ꯀꯛꯄ ꯂꯩ ꯆꯤꯟꯖꯥꯛꯇ ꯁꯦꯝꯕ ꯂꯩꯗꯅ ꯃꯤꯠꯁꯣꯛꯄꯒꯤ ꯑꯗꯨꯃꯥꯏꯅ ꯑꯩ ꯇꯧꯁꯦ ꯈꯟꯕ ꯆꯤꯟꯖꯥꯛ ꯆꯥꯕꯗ ꯑꯣꯏꯅ ꯃꯤꯠꯀꯤ ꯐꯒꯠꯅꯕ ꯑꯗꯨꯃꯥꯏꯅ ꯇꯧꯁꯦ ꯈꯟꯕ ꯍꯧꯖꯤꯛꯁꯦ ꯑꯩ ꯏꯁ꯭ꯄꯦꯛ ꯎꯞꯄ ꯌꯥꯝ ꯇꯜꯂꯦꯕ
ꯌꯦꯡꯉꯣ ꯑꯗꯨꯗꯤ ꯇꯥꯟꯅꯗ꯭ꯔꯗꯤ ꯀꯃꯥꯏ ꯈꯪꯗꯣꯔꯤ ꯌꯦꯡꯊꯣꯛꯇ꯭ꯔꯗꯤ
ꯌꯦꯡꯊꯣꯛꯀꯦ ꯇꯧꯕꯅꯦ ꯑꯩꯁꯦ ꯑꯗꯨꯗꯨꯅꯦ ꯆꯠꯇꯧꯕ ꯉꯥꯛꯇ ꯃꯇꯝꯁꯤꯒ ꯑꯩꯒꯤ
ꯃꯤꯠꯀꯤꯗꯤ ꯑꯩꯁꯨ ꯌꯦꯡꯅꯤꯡꯕꯅꯦ ꯑꯗꯨꯒ ꯑꯥꯏꯗ꯭ꯔꯣꯞ ꯑꯃꯁꯨ ꯂꯩꯅꯤꯡꯕꯅꯦ ꯑꯩꯁꯦ ꯃꯤꯗꯤ ꯁꯨꯝ ꯀꯩꯅꯣ ꯇꯧꯊꯣꯛꯅꯕ ꯂꯝꯕꯤ ꯆꯠꯄꯗꯅꯦ ꯂꯝꯕꯤ ꯆꯠꯂꯨꯀꯥꯟꯗ ꯍꯜꯂꯛꯄꯗ ꯃꯤꯠ ꯁꯦꯡꯗꯣꯛꯅꯕ ꯑꯗꯨꯝ ꯃꯤ ꯃꯤꯠ ꯈꯨꯗꯤꯡꯃꯛꯇ ꯁꯤꯖꯤꯟꯅꯕ ꯌꯥꯕ ꯂꯩꯗꯅ
ꯑꯥꯎ ꯑꯥꯎ ꯑꯥꯎ ꯑꯥꯎ ꯑꯗꯨꯝꯕꯗꯣ
ꯑꯗꯨꯝꯕ ꯀ꯭ꯂꯤꯟ ꯇꯧꯅꯕꯗꯣ ꯑꯗꯨ ꯑꯃꯇ ꯂꯩꯒꯦ ꯇꯧꯕꯅꯦꯕ ꯑꯩꯁꯦ
ꯍꯣꯏ ꯑꯩꯁꯨ ꯒꯥꯔꯤ ꯌꯥꯝ ꯇꯣꯏꯅ ꯊꯧꯕ ꯃꯤꯅꯤꯅ ꯎꯐꯨꯟ ꯋꯥꯏꯐꯨꯟ ꯐꯖꯅ ꯆꯪꯉꯕ ꯃꯤꯅꯦꯕ ꯑꯗꯨꯅꯁꯨꯅꯦꯕ ꯃꯦꯟ ꯑꯣꯏꯅ ꯑꯩ ꯁꯨꯝ -ꯃꯤꯠꯁꯦ
ꯃꯥꯅꯦ ꯑꯗꯨꯃꯥꯏꯅ ꯀ꯭ꯂꯤꯟ ꯇꯧꯅꯕ ꯑꯝꯇ
ꯎꯝ ꯌꯦꯡꯉꯨꯁꯦ ꯏꯕꯅꯤ ꯔꯤꯝꯁꯇ
ꯌꯦꯡꯉꯨꯔꯁꯦ
ꯁꯟꯗꯦꯗꯗꯤ ꯑꯣ ꯄꯤ ꯗꯤ ꯇꯥꯔꯝꯃꯣꯏꯅꯦ ꯅꯣꯡꯃꯥꯏꯖꯤꯡꯗꯗꯤ ꯇꯥꯕ꯭ꯔꯣ
ꯅꯤꯡꯊꯧꯀꯥꯕꯗ ꯑꯗꯨꯝ ꯌꯦꯡ ꯌꯥꯔꯦ ꯀꯩꯅꯣ ꯁꯨꯇꯤ ꯉꯟꯅ ꯊꯥꯗꯣꯔꯁꯤ
ꯍꯣꯏ ꯍꯣꯏ ꯍꯣꯏ ꯍꯣꯏ ꯍꯣꯏ ꯍꯣꯏ ꯑꯗꯨꯕꯨꯗꯤ ꯌꯥꯔꯦ ꯂꯨꯄꯥ ꯇꯔꯥ ꯄꯤꯕꯥ ꯇꯤꯛꯀꯦꯠ ꯑꯃ ꯃꯝ ꯀꯛꯊꯣꯛꯎ ꯨꯔꯒ ꯌꯥꯕ ꯖꯥꯠꯅꯤ
ꯌꯦꯡꯉꯨꯔꯁꯦ
ꯌꯦꯡꯎꯔꯁꯤ ꯍꯣꯏ ꯑꯗꯨꯝ ꯍꯣꯏ ꯑꯅꯣꯛ ꯎꯞꯄꯨ ꯑꯥ
ꯍꯜꯂꯣꯏꯔꯦ
ꯑꯥ ꯍꯣꯏ ꯑꯥꯢꯗꯔꯣꯞ ꯑꯃ ꯄꯤꯕꯤꯌꯨ ꯑꯗꯨꯝ ꯍꯥꯏꯔꯂꯣꯏꯔꯦꯗꯅ ꯑꯩꯈꯣꯏꯅ ꯑꯗꯨꯝ ꯑꯩꯈꯣꯏꯗꯤ ꯒꯥꯔꯤ ꯇꯣꯏ ꯇꯣꯏꯅ ꯊꯧꯕ ꯃꯤꯅꯤꯅ ꯑꯥꯏꯗꯔꯣꯞ ꯑꯃ ꯃꯤꯠ ꯁꯦꯡꯗꯣꯛꯅꯕ ꯑꯃ ꯑꯗꯨꯝꯕ ꯑꯃ ꯄꯤꯕꯤꯌꯨ ꯍꯥꯏꯔꯅꯤ ꯑꯗꯩ ꯈꯔ ꯁꯣꯛꯑꯝꯃꯦ ꯍꯥꯏꯔ ꯀꯥꯟꯗꯅ ꯈꯔ ꯏꯁꯇꯦꯖ ꯅꯧꯔꯤꯕ꯭ꯔꯥ ꯏꯁꯄꯦꯛ ꯎꯞꯇꯔ꯭ꯁꯨ ꯌꯥꯅꯕ ꯇꯧꯕꯤꯌꯨ ꯆꯤꯟ ꯆꯤꯟꯖꯥꯛꯇ ꯁꯦꯝꯖꯒꯦ ꯍꯥꯏꯔꯒ ꯑꯗꯨꯝ ꯌꯥꯅꯤꯗꯅ
ꯎꯝ
ꯑꯗꯨ ꯃꯥꯏꯅ ꯑꯗꯨꯅ ꯑꯩ ꯌꯦꯡꯅꯤꯡꯉꯕꯅꯦ ꯌꯥꯝ ꯑꯗꯒꯤ ꯗꯔꯥꯃꯇꯣꯂꯣꯖꯤꯁꯁꯤꯡ ꯌꯥꯔꯦ
ꯎꯝ ꯑꯗꯨꯗꯤ ꯊꯝꯃꯣ
ꯍꯣꯏ ꯍꯣꯏ ꯊꯝꯃꯒꯦ
ꯎꯝ